ꯍꯜꯂꯣ ꯀꯔꯤ ꯇꯧꯕ꯭ꯔꯣ꯫
ꯅ ꯀꯣꯞ ꯄꯤ ꯁꯦꯝꯃꯤꯌꯦ꯫ ꯅꯪꯗꯤ ꯆꯥꯛ ꯊꯣꯡꯈ꯭ꯔꯕ꯭ꯔꯣ ꯎꯝ꯫ ꯆꯥꯛ ꯊꯣꯡꯈꯔꯕꯣ ꯅꯪꯕꯨ
ꯏꯁ ꯇꯥꯗꯦꯍꯦ꯫
ꯌꯦꯟꯁꯥꯡꯗꯣ ꯊꯣꯡꯕ ꯍꯧꯈ꯭ꯔꯕ꯭ꯔꯣ ꯍꯥꯏꯕ꯫
ꯍꯧꯔꯦ ꯂꯣꯏꯁꯟꯒꯦ ꯇꯧꯔꯦ꯫ ꯂꯣꯏꯗꯤ ꯂꯣꯏꯁꯟꯗ꯭ꯔꯤ ꯂꯣꯏꯁꯟꯒꯦ ꯇꯧꯔꯤ꯫
ꯀꯔꯤꯔ ꯒ꯭ꯌꯥꯟ ꯇꯥꯗꯦ ꯑꯩꯈꯣꯏꯒꯤꯁꯦ꯫
ꯇꯥꯗꯦ꯫
ꯑꯁ ꯅꯪꯒꯤ ꯏꯁꯀ꯭ꯋꯥꯁꯇꯣ ꯀꯨꯀꯔꯗ ꯈꯔ ꯈꯔ ꯀꯥꯞꯄꯣꯅꯦ ꯆꯥꯅꯤꯡꯉꯦ ꯑꯩꯗꯣ꯫
ꯑꯁ ꯇꯜꯂꯦ꯫
ꯃꯇꯝ ꯆꯥꯡꯉꯣꯏꯗ ꯑꯗꯨꯕꯨꯗꯤ ꯆꯥꯛ ꯊꯣꯡꯈ꯭ꯔꯦꯅ ꯑꯩ꯫
ꯉꯁꯥꯏ ꯔꯥꯏꯁ ꯀꯨꯀꯔꯗ ꯍꯥꯞꯄ ꯌꯥꯕꯅꯦ꯫
ꯑꯗꯨ ꯑꯩ ꯆꯥꯅꯤꯡꯉꯦ ꯍꯥꯏꯔꯒ ꯅꯪ ꯆꯥꯅꯤꯡꯉꯦ ꯍꯥꯏ꯫ ꯑꯍ ꯑꯍ ꯆꯠꯅꯤꯡꯕꯅꯦ ꯈꯪꯕ ꯅꯪꯁꯦ꯫
ꯑꯍꯤ ꯍꯤ꯫
ꯅꯕꯨꯛ ꯐꯠꯇꯕꯒꯤꯅꯦ꯫
ꯑꯥꯏ ꯑꯩꯒꯤ ꯀꯣꯀꯥꯔꯗꯤ ꯐꯖꯅ ꯐꯦꯡꯉꯒ ꯂꯩꯌꯦ꯫ ꯁꯤꯖꯅꯤꯡ ꯁꯤꯖꯤꯟꯅꯅꯤꯡꯗ꯭ꯔꯦ꯫
ꯆꯅꯤꯡꯅꯤꯅꯦ ꯑꯩꯗꯤ ꯑꯗꯨ ꯏꯁꯀ꯭ꯋꯥꯁꯇꯣ ꯑꯩꯈꯣꯏꯒꯤ ꯌꯦꯟꯖꯥꯡꯁꯦ ꯉꯁꯤꯒꯤ ꯌꯥꯝ ꯍꯥꯎꯔꯣꯏ
ꯑꯥ ꯂꯩꯕ
ꯑꯁ
ꯑꯥ
ꯑꯩ ꯐꯦꯡꯕꯤꯒꯦꯁꯦ ꯀꯥꯞꯄꯣ ꯑꯩꯒꯤ ꯑꯩꯒꯤ ꯏꯟꯁꯥꯡꯁꯦ ꯉꯁꯤ ꯍꯥꯎꯔꯣꯏꯕ
ꯇꯧꯔꯒ ꯂꯣꯏꯔꯁꯦ ꯑꯗꯨ ꯑꯣꯏꯔꯗꯤ
ꯎꯝ ꯅꯪꯒꯤ ꯏꯟꯖꯥꯡꯗꯤ ꯃꯁꯛ ꯐꯖꯕ꯭ꯔꯥ ꯑꯩꯒꯤꯗꯤ ꯍꯥꯎꯔꯣꯏ ꯉꯁꯤꯒꯤ ꯈꯪꯉꯦ
ꯃꯁꯛ ꯐꯖꯗꯦ ꯀꯗꯥꯏꯗꯒꯤ ꯃꯁꯥꯛꯅꯣꯗ ꯃꯁꯥꯀꯤ ꯁꯦꯝꯕ ꯅꯠꯇꯦ ꯆꯥꯅꯤꯡꯉꯥꯏ ꯁꯦꯝ
ꯑꯗꯨ ꯃꯁꯛ ꯐꯖꯗꯤ ꯑꯗꯨꯝ ꯍꯥꯎꯋꯦꯅ
ꯃꯁꯛ ꯐꯖꯇꯤꯌꯦ ꯃꯁꯛ ꯐꯖꯅꯤꯡꯉꯥꯏ ꯁꯦꯝꯕ ꯍꯩꯗꯤ ꯑꯩꯗꯤ ꯃꯨꯜꯂꯒ ꯆꯥꯔꯦ ꯂꯣꯏꯔꯦ
ꯆꯤꯂꯤ ꯒꯨꯝꯕꯗ ꯌꯦꯡꯂꯒ ꯑꯁꯥꯝꯒꯤ ꯃꯅꯨꯡꯁꯥꯗꯣ ꯆꯥꯗꯤ ꯆꯥꯅꯤꯡꯕꯅꯦꯍꯦ ꯅꯍꯥꯟ ꯑꯈꯣꯏ ꯏꯃꯥꯟꯕꯤ ꯈꯣꯏ ꯁꯤ ꯌꯣꯟꯕꯗꯨꯗ ꯑꯗꯨꯝ ꯍꯥꯎꯕ ꯃꯥꯜꯂꯦ ꯁꯦ ꯑꯍꯣꯏ ꯅꯍꯥꯟ ꯆꯥꯕꯅꯦ ꯋꯦꯜꯀꯥꯝ ꯇꯨ ꯅꯤꯀꯥꯂꯣꯛ ꯑꯈꯣꯏꯗꯣ ꯕꯤꯗꯤ ꯌꯥꯝ ꯍꯥꯎꯕ ꯅꯠꯇꯦꯅ
ꯑꯗꯣ ꯑꯅꯥꯎꯕꯍꯣꯏꯗꯣ ꯀꯗꯥꯏꯗ ꯂꯩꯕ꯭ꯔꯕ ꯑꯩꯗꯤ ꯈꯪ ꯈꯪꯗꯦꯅ ꯅꯣꯏꯅ ꯍꯥꯏꯕꯗ ꯇꯥꯕꯅꯦ
ꯃꯦꯡꯒꯣꯇ꯭ꯔꯤ ꯂꯥꯏꯅꯥ ꯐꯥꯔꯃꯁꯤꯒꯤ ꯃꯅꯥꯛꯇ ꯑꯞꯁꯇꯦꯔꯗ ꯅꯍ ꯗꯨꯀꯥꯟ ꯑꯃ ꯂꯩꯕꯗꯣ ꯑꯗꯨꯗ ꯊꯣꯛꯈ꯭ꯔꯦꯕ
ꯑꯣ
ꯗꯨꯒꯤ ꯃꯣꯏꯒꯤ ꯕꯣꯔꯥꯒꯨꯝꯕꯗꯣ ꯌꯥꯝ ꯍꯥꯎꯕꯅꯦ
ꯎꯝ ꯑꯩꯗꯤ ꯉꯁꯤꯅ ꯑꯍꯥꯟꯕ ꯈꯪꯕꯅꯦ
ꯌꯥꯝ ꯍꯥꯎꯕꯅꯦ ꯃꯣꯏꯒꯤ ꯕꯣꯔꯥꯒꯨꯝꯕꯗꯣ ꯃꯣꯃꯣꯒꯨꯝꯕꯁꯨ ꯌꯥꯝ ꯍꯥꯎꯋꯦ
ꯎꯝ ꯀ꯭ꯔꯤ ꯀ꯭ꯔꯤ ꯂꯩꯕ꯭ꯔꯥ ꯃꯣꯏꯗ ꯄꯣꯠꯗꯨ ꯌꯥꯝ ꯇꯥꯡꯕ꯭ꯔꯥ
ꯌꯥꯝ ꯇꯥꯡꯕ ꯅꯠꯇꯦꯗ ꯍꯟꯗ꯭ꯔꯦꯗꯗꯒꯤ ꯐꯤꯐꯇꯤ ꯍꯟꯗ꯭ꯔꯦꯠ ꯑꯗꯨ ꯉꯥꯛ ꯈꯛꯇꯅꯦ ꯊꯥ ꯊꯣꯛꯑ ꯁꯥ ꯊꯣꯡꯕꯗꯨ ꯗꯤꯌꯨꯔ ꯍꯥꯏꯌꯦꯅ ꯌꯥꯝ ꯄꯤꯌꯦ ꯍꯟꯗ꯭ꯔꯦꯠꯒꯤꯅ
ꯎꯝ
ꯃꯥꯗꯣ ꯆꯔꯥ ꯑꯅꯤ ꯑꯍꯨꯝ ꯆꯥꯏ ꯍꯥꯏꯕꯗꯣ
ꯌꯦꯡꯉꯁꯦ ꯈꯪꯗ꯭ꯔꯦ
ꯅꯣꯏ ꯀꯔꯝꯀꯥꯟꯗ ꯆꯠꯇꯣꯏꯅꯣ ꯕꯣ ꯌꯦꯡꯕ
ꯑꯁ ꯈꯪꯗꯦ ꯃꯣꯏ ꯃꯣꯏꯒꯤ ꯌꯨꯝꯒꯤ ꯃꯤ ꯂꯩꯔꯗꯤ ꯈꯣꯏꯁꯨ ꯇꯟꯕ ꯑꯗꯣ ꯃꯤ ꯍꯧꯖꯤꯛ ꯉꯁꯤꯒꯤꯗꯤ ꯐꯖꯕꯅꯤꯕ ꯑꯗꯣ ꯃꯤ ꯈꯔ ꯌꯥꯝꯔꯒ ꯀꯔꯤ ꯀꯔꯤꯅꯣ ꯆꯥꯅꯤꯉꯥꯏ ꯈꯔ ꯁꯦꯝꯔꯒ ꯆꯥꯁꯦꯔꯥꯅ ꯈꯟꯕ ꯑꯩꯗꯤ
ꯎꯄꯥꯏ ꯂꯩꯇꯦ ꯑꯗꯨ ꯑꯣꯏꯔꯗꯤ ꯅꯣꯏ ꯆꯠꯀꯦ ꯍꯥꯏꯔꯗꯤ ꯅꯣꯏ ꯆꯥꯛ ꯍꯥꯟꯅ ꯆꯥꯕ ꯇꯥꯕ ꯑꯩꯈꯣꯏꯗꯤ ꯑꯃꯗꯣ ꯌꯥꯝ ꯊꯦꯡꯅ ꯂꯥꯛꯄꯅꯤꯅꯀꯣ
ꯑꯥ
ꯎꯄꯥꯏ ꯂꯩꯇꯦ
ꯑꯣ ꯑꯁ ꯃꯥꯗꯣ ꯌꯥꯝ ꯊꯦꯡꯅ ꯊꯦꯡꯅ ꯍꯜ ꯂꯥꯛꯏꯀꯣ ꯑꯁ ꯑꯦꯗꯤꯠꯇ ꯇꯥꯈꯔꯅꯤꯗ
ꯎꯝ ꯑꯗꯨꯒꯤꯅꯤꯗ ꯑꯩꯅ ꯍꯥꯏꯔꯤꯁꯦ ꯏꯟꯁꯥꯡꯁꯨ ꯂꯣꯏꯗꯤ ꯂꯣꯏꯁꯟꯗꯣꯔꯦꯗ
ꯑꯩꯒꯤꯁꯨꯅꯦ ꯑꯈꯣꯏꯗꯣ ꯂꯥꯛꯔꯒ ꯁꯠ ꯁꯠ ꯁꯠ ꯊꯣꯡꯕꯒꯤꯀꯣ ꯃꯨꯟꯗꯤ ꯃꯨꯟꯈ꯭ꯔꯅꯤ ꯑꯩꯗꯣ ꯏꯁꯤꯡ ꯈꯔ ꯍꯥꯞꯄ
ꯑꯩꯁꯨꯅꯦ ꯏꯁꯤꯡ ꯈꯔ ꯍꯥꯞꯇ꯭ꯔꯗꯤ ꯈꯔ ꯋꯥꯈꯜꯗꯣ
ꯎꯝ ꯑꯁ ꯏꯁꯤꯡ ꯑꯃ ꯑꯥ ꯑꯍꯨꯝꯔꯛꯅꯦꯗ ꯍꯥꯞꯄ ꯍꯧꯖꯤꯛꯇꯤ
ꯑꯅꯤꯔꯛ ꯍꯥꯞꯈ꯭ꯔꯦ ꯑꯩꯁꯨ
ꯌꯥꯝ ꯌꯥꯝꯗꯕꯤꯗ ꯈꯤꯇꯪ ꯈꯤꯇꯪ ꯑꯣꯏꯔꯁꯨ ꯏꯁꯤꯡ ꯍꯥꯞ ꯏꯁꯤꯡ ꯌꯥꯝꯃꯜꯂꯁꯨ ꯍꯥꯎꯇꯦꯅ
ꯎꯝ
ꯑꯗꯨꯒꯤ ꯈꯔ ꯈꯔ ꯍꯥꯞꯔꯒ
ꯑꯁ ꯇꯜꯂꯦꯗ ꯑꯩ ꯁ꯭ꯀꯨꯜ
ꯌꯥꯝꯅ ꯇꯜꯂꯦ ꯇꯜꯂꯦ ꯇꯜꯂꯦ
ꯑꯅꯤ ꯑꯍꯨꯝ ꯃꯔꯤ
ꯉꯁꯤꯒꯤꯖꯦ ꯍꯥꯎꯅꯤ ꯍꯥꯏ ꯊꯥꯖꯗ꯭ꯔꯦ ꯑꯩꯒꯤ
ꯍꯥ
ꯉꯁꯤ ꯉꯁꯤꯒꯤ ꯏꯟꯖꯥꯡꯖꯦ ꯑꯩꯒꯤ ꯏꯟꯖꯥꯡꯁꯦ ꯍꯥꯎꯅꯤ ꯍꯥꯏ ꯊꯖꯗ꯭ꯔꯦꯕ
ꯅꯪꯅ ꯊꯣꯉꯒ ꯀꯔꯤꯅꯣ
ꯑꯗꯨꯅꯦ ꯅꯍꯥꯟꯗꯤ ꯌꯥꯝ ꯍꯥꯎꯕꯅꯦ ꯑꯩꯅ ꯊꯣꯡꯉꯗꯤ
ꯍꯨꯝ
ꯌꯦꯟꯗꯤ ꯊꯣꯡꯕ ꯍꯥꯏꯌꯦꯅ ꯑꯗꯨꯝ
ꯑꯩꯗꯤ ꯂꯣꯏꯃꯛ ꯍꯩꯌꯦ
ꯉꯥ ꯊꯣꯡꯕꯁꯦ ꯑꯩꯅ ꯊꯣꯡꯉꯗꯤ ꯌꯥꯝ ꯍꯥꯎꯗꯝꯅꯦ
ꯑꯩꯗꯤ ꯂꯣꯏꯃꯛ ꯍꯩꯌꯦ
ꯎꯝ ꯐꯥꯏ ꯀꯣ ꯃꯤꯗꯤ ꯑꯁ ꯁꯟꯗꯦꯗ ꯀ꯭ꯂꯥꯁ ꯆꯠꯅꯤꯡꯗꯦꯗ
ꯑꯗꯨꯅ ꯁꯟꯗꯦ ꯆꯠꯅꯕ ꯍꯥꯏꯌꯣ ꯑꯃꯗꯣ
ꯑꯗꯨꯅꯦ ꯆꯔꯁꯁꯨ ꯆꯠꯅꯤꯡꯉꯦ ꯕꯤ ꯕꯤ ꯌꯦꯁ ꯂꯥꯁ ꯗꯦ ꯑꯣꯏꯕꯒꯤ ꯌꯦꯡꯕ ꯅꯨꯡꯉꯥꯏꯅꯤ ꯃꯣꯏꯒꯤꯗꯣ
ꯎꯝ ꯌꯥꯝ ꯊꯦꯡꯉ ꯂꯣꯏꯁꯤꯜꯂꯅꯤ ꯑꯗꯨꯗꯤ ꯉꯟꯕꯗꯤ ꯑꯣꯏꯔꯔꯣꯏ ꯑꯗꯣ ꯃꯣꯏꯁꯨ ꯕꯤ ꯕꯤ ꯌꯦꯁ ꯑꯣꯏꯔꯗꯤ ꯃꯣꯏꯁꯨ ꯌꯥꯝ ꯉꯟꯅ ꯂꯣꯏꯁꯟꯗꯣꯏ ꯃꯥꯟꯗꯦ ꯃꯥ ꯍꯌꯦꯡ ꯆꯠꯀꯗꯕꯗꯣ ꯀ꯭ꯂꯥꯁꯁꯨ ꯆꯠꯇ꯭ꯔꯗꯤ ꯑꯩꯈꯣꯏꯒꯤꯅꯤꯅꯕ ꯃꯥꯡꯗꯣꯏꯁꯦ
ꯎꯝ
ꯃꯤꯒꯤ ꯅꯠꯇꯦꯗꯅ
ꯉꯁꯤ ꯆꯠꯄꯗꯤ ꯑꯗꯨꯝ ꯌꯥꯒꯗꯝꯅꯦꯕ ꯆꯞ ꯆꯥꯕꯅꯦꯕ ꯉꯁꯤꯁꯦ
ꯈꯪꯗꯔꯦꯗ ꯎꯝ
ꯅꯨꯃꯤꯠꯇꯤ ꯆꯞ ꯆꯥꯔꯦꯕ ꯉꯁꯤ
ꯈꯪꯗ꯭ꯔꯦ ꯈꯪꯗ꯭ꯔꯦ ꯇꯧꯔꯤꯁꯦ ꯇꯦꯛꯁ ꯊꯥꯎꯑꯣꯅ ꯁꯟꯗꯦꯗ ꯀꯔꯤ ꯊꯕꯛ ꯂꯩꯕ꯭ꯔꯥꯅ
ꯍꯪꯅꯤꯉꯥꯏꯕꯝꯁꯨ ꯇꯜꯂꯦꯗ ꯅꯣꯢ ꯑꯈꯣꯏꯁꯦ ꯑꯗꯨ ꯋꯥꯁꯦ ꯍꯥꯡꯅꯤꯡꯉꯥꯏꯗꯤ ꯇꯟꯗꯤ ꯇꯟꯕꯀꯣ ꯁꯦꯝꯕꯒꯤ
ꯎꯝ ꯅꯣꯏꯒꯤ ꯍꯣꯏ ꯁꯤ ꯌꯥꯝ ꯂꯝ ꯍꯦꯜꯂꯦꯗꯥ--ꯃꯅꯨꯡ ꯆꯪꯒꯦ ꯇꯧꯋꯦ
ꯃꯅꯥꯝꯒꯨꯝꯕ ꯅꯝꯂꯗꯤ ꯑꯁ ꯂꯦꯞꯄꯒ ꯑꯗꯨꯝ ꯌꯦꯡꯕꯅꯦ
ꯍꯩꯗꯤ ꯍꯩꯍꯦ ꯃꯣꯏꯁꯦ-
ꯃꯅꯥꯝꯕꯨ ꯅꯝꯈ꯭ꯔꯗꯤ ꯑꯁ ꯌꯥꯕꯅꯦ
ꯈꯪꯗ꯭ꯔꯦ ꯇꯧꯔꯤꯁꯦ-
ꯍꯧꯖꯤꯛ ꯢꯄꯨꯡꯗꯨꯁꯨ ꯑꯥꯁ ꯃꯣꯏꯒꯤ ꯉꯥꯌꯣꯛ ꯈꯧꯄꯨꯝꯗ ꯏꯁꯤꯡ ꯈꯔ ꯆꯥꯎꯕ ꯃꯥꯜꯂꯦ ꯍꯟꯗꯛ
ꯎꯝ
ꯃꯣꯏꯒꯤ ꯉꯥꯒꯤ ꯐꯥꯔꯝ ꯂꯩꯕ ꯃꯥꯜꯂꯦ꯫ ꯑꯗꯣ ꯊꯨꯅ ꯆꯠꯇ꯭ꯔꯗꯤ ꯀ꯭ꯔꯤ-ꯀ꯭ꯔꯤꯅꯣ ꯑꯃꯨꯛ ꯍꯥꯏ ꯍꯥꯏꯌꯨꯗꯤꯌꯨꯅ
ꯑꯗꯨꯁꯨ ꯁꯟꯗꯦꯗꯤ ꯃꯥ ꯆꯠꯂꯣꯏꯗꯅ ꯁꯟꯗꯦ ꯐꯥꯎꯗꯤ ꯂꯩꯅꯤꯗꯅ ꯃꯥꯏ ꯃꯑꯣꯡ ꯌꯦꯡꯉꯗꯤ
ꯑꯝ ꯃꯥꯗ ꯀ꯭ꯔꯤ ꯊꯄꯥꯛ ꯂꯩꯕꯒꯤꯔꯀꯣ ꯁꯟꯗꯦꯗ ꯁ꯭ꯇꯔꯗꯦꯗ ꯆꯠ
ꯅꯍꯥꯟ ꯍꯥꯏꯕꯗꯨꯁꯨ ꯁꯟꯗꯦ ꯑ- ꯍꯥꯏꯕ ꯅꯠꯇꯦꯕ ꯆꯠꯅꯤꯡꯉꯥꯏ ꯍꯥꯏꯕ ꯃꯇꯝꯗ ꯃꯥꯅ ꯑꯗꯨ ꯑꯣꯏꯔꯗꯤ ꯆꯠ ꯀꯦꯗꯤ ꯑ ꯅꯨꯃꯤꯠ ꯍꯥꯏꯗꯔꯤꯉꯩꯗ ꯃꯥꯅ ꯐ꯭ꯔꯥꯏꯗꯦ ꯆꯠꯁꯦ ꯍꯥꯏꯌꯦꯕ ꯑꯗꯨꯒ ꯑꯃꯨꯛꯀ ꯁꯠ ꯁꯠꯇꯥꯔꯗꯦ ꯍꯥꯏꯔꯛꯑꯦ ꯑꯗꯨꯗꯗꯤ ꯈꯪꯗ꯭ꯔꯦ ꯃꯊꯪ- ꯃꯊꯪ ꯇꯥꯕꯗꯤ ꯈꯪꯗ꯭ꯔꯦ ꯑꯗꯨꯗꯤ
ꯑꯗꯨꯅꯦ
ꯁꯥꯕꯅꯁꯨ ꯁꯤꯔꯦꯗ꯫
ꯅꯣꯏꯗꯤ ꯈꯔ ꯐꯥꯌꯦ ꯑꯈꯣꯏꯗꯤ ꯑꯁ ꯈꯜꯂꯣ ꯆꯥꯛ ꯍꯤꯟꯖꯥꯡꯒꯨꯝꯕ ꯊꯣꯡꯈ꯭ꯔꯗꯤ ꯌꯥꯝ ꯁꯥꯕꯅꯦ ꯃꯅꯨꯡꯗ
ꯅꯣꯏ ꯀꯥꯗꯣ ꯇꯜꯂꯦ
ꯑꯗꯨꯅꯦ ꯅꯨꯡꯗꯥꯡꯒꯤ ꯐꯦꯟ ꯊꯥꯗ꯭ꯔꯗꯤ ꯇꯨꯝꯕ ꯌꯥꯗꯝꯅꯦ ꯑꯈꯣꯏꯗꯤ
ꯍꯥꯥ
ꯇꯨꯝꯕ ꯌꯥꯗꯝꯅꯦꯕ
ꯎꯝ
ꯑ ꯎ
ꯊ
ꯍꯥꯄꯨꯅ ꯇꯨꯝꯝꯕ ꯌꯥꯗꯦꯅ ꯑꯗꯨꯝ ꯍꯩꯌꯦꯅ ꯃꯔꯛ ꯃꯔꯥꯛꯇꯗꯤ ꯐꯦꯟ ꯊꯥꯗ꯭ꯔꯗꯤ
ꯑꯁ ꯈꯣꯢꯗꯤ ꯅꯨꯡꯇꯤꯒꯤꯅꯦ
ꯅꯠꯇꯦ ꯅꯍꯥꯟ ꯑꯁꯤ ꯔꯨꯝꯅ ꯃꯣꯏꯗꯣ ꯍꯥꯟꯅ ꯂꯥꯛꯌꯦꯅ
ꯑꯥ
ꯑꯗꯨꯒꯤ ꯃꯣꯏ ꯅꯣꯏꯗꯤ ꯂꯩꯠ ꯂꯥꯛꯇ꯭ꯔꯗꯤ ꯇꯨꯝꯕ ꯌꯥꯔꯣꯏꯅ ꯍꯥꯏꯕꯅꯦ ꯅꯍꯥꯟ ꯌꯥꯝ ꯁꯥ ꯁꯥꯕꯒꯤ
ꯑꯥ
ꯑꯗꯨꯒꯤ ꯍꯥꯏꯕꯅꯤꯗ ꯆꯥꯛ ꯂꯥꯝꯕ ꯍꯥꯎꯔꯦꯗ ꯑꯩꯈꯣꯏ ꯐꯖꯥꯅ ꯆꯥꯛ ꯆꯥꯗꯕꯒꯤ ꯉꯁꯤ
ꯈꯨꯠꯁꯥ ꯑꯃ ꯇꯧꯋꯦ ꯁꯥꯏ ꯁꯥꯏ ꯁꯥꯏ ꯂꯣꯏꯗ꯭ꯔꯤꯕꯣ
ꯁꯥꯕꯅ ꯂꯣꯏꯔꯦ ꯏꯔꯨꯁꯨ ꯑꯁ ꯈꯪꯗꯦ ꯂꯨꯁꯤꯔ ꯂꯨꯔꯣꯏꯁꯤꯔꯥ ꯆꯥꯛ ꯆꯥꯕ ꯂꯣꯏꯔꯒ ꯏꯔꯨꯁꯦꯔ ꯇꯨꯝꯕꯗ ꯅꯨꯡꯉꯥꯏꯌꯦꯕ ꯏꯔꯨꯔꯗꯤ
ꯏꯔꯨꯗ꯭ꯔꯗꯤ ꯌꯥꯗ꯭ꯔꯦ ꯏꯔꯨꯗꯣꯏꯅꯦ ꯑꯩꯗꯤ
ꯏꯔꯨ ꯇꯨꯝꯕꯗꯣ ꯏꯔꯨꯔꯗꯤ ꯈꯔ ꯏꯪꯕꯅꯤꯅ ꯇꯨꯝꯕꯗꯣ ꯅꯨꯡ
ꯎꯝ ꯇꯨꯝꯕ ꯃꯇꯝꯗꯗꯤ ꯈꯔ ꯅꯨꯡꯉꯥꯏꯕꯅꯦ ꯏꯔꯨꯕ ꯏꯔꯨꯗ꯭ꯔꯗꯤ ꯇꯨꯝꯕ ꯌꯥꯗꯦ ꯀꯥꯏꯗꯒꯤ
ꯆꯪꯉꯣ ꯆꯪꯉꯣ ꯑꯩꯈꯣꯏꯗ ꯂꯥꯛꯑꯣ ꯀꯣ
ꯎꯝ ꯑꯀꯦ ꯂꯥꯛꯀꯦ